ꯍꯜꯂꯦ꯫
ꯀꯔꯤ ꯇꯧꯔꯤꯅꯣ꯫
ꯀꯔꯤ ꯇꯧꯔꯤꯅꯣ꯫ ꯌꯥ ꯅꯣꯡꯄꯇ ꯍꯥꯟꯒꯔꯦ ꯫
ꯀꯩꯁꯨ ꯇꯧꯗꯦ꯫ ꯅꯪꯕꯨ ꯀꯣꯜ ꯇꯧꯃꯟꯕꯒꯤ ꯅꯪꯒꯤ ꯅꯝꯕꯔ ꯕꯤꯏꯍꯔꯗ ꯇꯒꯦ ꯇꯧꯏ꯫
ꯑꯌꯥ
ꯔꯣꯏꯔꯦꯗ ꯆꯥꯛ ꯏꯁꯤꯡ ꯎꯅꯔꯕꯣ꯫ ꯑꯌꯥ ꯑꯗꯨꯝ ꯈꯤ ꯀꯤ ꯀꯤ ꯇꯧꯔ ꯂꯩꯔꯦ꯫
ꯍꯣꯏ ꯑꯁꯦꯡꯕꯩꯅꯦ꯫
ꯎꯝ ꯇꯨꯝꯃꯦ ꯑꯥ
ꯇꯧꯈꯤꯅꯨ ꯇꯧꯈꯤꯅꯨ ꯋꯥꯠꯂꯤ꯫
ꯑꯩꯍꯥ ꯉꯁꯤ ꯀꯗꯥꯏ ꯆꯠꯂꯨꯒꯦ ꯃꯥ ꯄꯥꯟꯊꯣꯛꯎꯕ꯭ꯔꯣ ꯊꯕꯛ ꯆꯠꯂꯨꯕ꯭ꯔꯣ ꯅꯪꯒꯤ ꯊꯕꯛ ꯆꯤꯟꯕꯗꯣ ꯌꯥꯝ ꯇꯧꯔꯨꯕ꯭ꯔꯣ꯫
ꯑꯁ ꯄꯥꯔꯛ ꯗ ꯆꯇꯂꯨꯌꯦ ꯑꯣꯔꯦꯟ ꯋꯥꯀꯤꯡ ꯍꯣꯏ ꯋꯥꯀꯤꯡ ꯋꯥꯀꯤꯡ ꯆꯠꯄ꯫
ꯍꯕꯛ ꯆꯤꯂꯦ ꯍꯥꯔꯒ꯫
ꯋꯥꯒꯤꯡ ꯆꯠꯂꯦ ꯑꯗꯨꯒ ꯌꯥꯝ ꯋꯥ ꯋꯥꯔꯦ ꯍꯜꯂꯛꯑꯦ ꯗꯨꯒ
ꯅꯪꯒꯤ ꯅꯃꯥꯟꯅꯕꯤꯗꯨꯅ ꯑꯩꯉꯣꯟꯗ ꯅꯪꯁꯦ ꯋꯥꯈꯟ ꯌꯥꯝ ꯋꯥꯔ ꯂꯩꯑꯦ ꯍꯥꯏꯅ ꯍꯥꯏꯔꯛꯑꯦꯅꯦ꯫
ꯍꯣꯏ ꯗꯨꯒꯥ ꯀꯣ ꯀꯣꯛ ꯅꯥꯕꯒꯤ꯫ ꯄꯦꯔꯥꯁꯤꯇꯥꯒꯣꯜ ꯆꯔꯒꯥ ꯍꯥꯖꯤꯛ ꯂꯩꯕꯅꯤ꯫
ꯅꯡꯗꯨ ꯄꯦꯗꯤꯁ ꯑꯈꯥꯕ ꯆꯥꯒꯤꯕꯩ ꯑꯣꯏꯔꯝꯅꯤ ꯕꯤ ꯄꯤ ꯂꯣ ꯑꯣꯏꯕ ꯑꯣꯏꯔꯝꯅꯤꯗ꯫
ꯄꯔꯝꯒꯅꯤ꯫
ꯑ
ꯑꯥ ꯗꯤꯁ ꯋꯤꯛ꯫ ꯑꯁ ꯑꯥ ꯑꯈꯥꯕ ꯈꯛꯇ ꯆꯥꯔꯦ ꯑꯗꯨ
ꯍꯌꯦꯡꯁꯨ ꯑꯃꯨꯛ ꯀꯩꯅꯣꯗꯣ ꯑꯃ ꯍꯦꯟꯅ ꯈꯥꯕ ꯑꯃ ꯆꯥꯎꯅꯤ ꯑꯃꯨꯛ꯫
ꯕꯤꯇꯔ ꯋꯥꯔꯗ ꯒꯨꯝꯕꯒꯣ꯫
ꯑꯥ ꯑꯥ ꯑꯗꯨꯒꯨꯝꯕ ꯆꯥꯎ ꯍꯥꯌꯦꯕꯨ꯫
ꯂꯩꯌꯦ ꯌꯥꯝ ꯂꯩꯌꯦ꯫ ꯐ꯭ꯔꯤꯖ ꯐ꯭ꯔꯤꯖꯗ ꯂꯩ ꯌꯥꯝ ꯂꯩꯑꯅꯤ꯫
ꯎꯝ ꯍꯅꯖꯨ ꯍꯥꯏꯅ ꯃꯥꯜꯂꯦ ꯅꯪꯁꯦ꯫
ꯇꯔ꯭ꯥꯏ ꯇꯧꯔꯒꯥ ꯑꯃꯨꯛꯀ ꯆꯥ
ꯃꯥꯏꯔꯦꯟꯈꯣꯏ ꯆꯥꯕꯗꯤ ꯍꯩꯅꯕ꯭ꯔꯣ ꯃꯥꯏꯔꯦꯟꯁꯨ ꯆꯥꯎꯅꯦ꯫
ꯍꯣꯏ ꯆꯑꯦ꯫
ꯑ ꯌꯥꯝ ꯄꯛꯇꯦꯍꯦ ꯃꯥꯏꯔꯦꯟꯗꯤ ꯑꯗꯨ ꯄꯥꯟꯗꯤ꯫ ꯑꯥ ꯄꯥꯟ ꯄꯥꯟ
ꯎꯝ ꯑꯗꯨꯗꯤ ꯆꯥꯔꯦ
ꯕꯤ ꯆꯥꯗꯦ
ꯎꯝ ꯌꯥꯝ ꯄꯥꯝꯕꯗꯤ ꯅꯠꯇꯦꯗ
ꯎꯁ ꯀꯩꯒꯤꯅꯣ ꯑꯩꯅ ꯑꯩꯅ ꯈꯪꯕꯗ ꯅꯨꯄꯤꯁꯤꯡꯁꯦ ꯑꯌꯥꯝꯕ ꯁꯥꯅ ꯍꯦꯟꯅ ꯌꯥꯝ ꯄꯥꯝꯕꯒꯨꯝ ꯇꯧꯕ
ꯑꯗꯨ ꯍꯥꯏꯗꯤ ꯃꯥꯏꯔꯦꯟꯅ ꯍꯦꯟꯅ ꯄꯥꯝꯃꯦ ꯑꯗꯨꯒ ꯑꯥ ꯀꯔꯤꯔꯥ ꯇ꯭ꯔꯨꯕꯨꯠ ꯇ꯭ꯔꯨꯕꯨꯠ ꯑꯗꯨꯁꯨ ꯇ꯭ꯔꯨꯕꯨꯠ ꯑꯗꯨꯝ ꯀꯧꯕꯁꯨ ꯈꯪꯕ꯭ꯔꯥ
ꯀꯔꯤꯕ
ꯇ꯭ꯔꯨꯕꯨꯠꯂꯥ ꯑꯗꯨꯝ ꯀꯧꯕꯗꯣ ꯍꯣꯏ ꯍꯣꯏ ꯍꯣꯏ ꯑꯗꯨꯁꯨ ꯎꯠ ꯑꯥ ꯆꯤꯀꯟꯒꯨꯝꯕ ꯍꯥꯞꯄ꯭ꯔꯒꯥ ꯗꯨꯝ ꯍꯥꯎꯋꯦ
ꯍꯣꯏ ꯍꯣꯏ ꯍꯣꯏ ꯍꯥꯎꯕꯅꯦ ꯑꯗꯨꯒ ꯌꯦꯟꯗꯦꯝꯗꯣ ꯈꯪꯕ꯭ꯔꯥ ꯌꯦꯟꯗꯦꯝꯈꯣꯏ ꯆꯤꯡꯃꯤꯗꯤ ꯌꯦꯟꯗꯦꯝꯒ ꯆꯤꯡꯒꯤ ꯌꯦꯟꯈꯣꯏꯒ ꯊꯨꯕꯗꯤ ꯍꯥꯎꯕꯅꯤꯅꯦ ꯑꯗꯨ ꯑꯩꯒꯤꯗꯤ ꯅꯣꯡ ꯊꯣꯡꯕ ꯃꯤ ꯑꯃꯅ ꯊꯣꯡꯕꯤꯔꯒ ꯌꯦꯟꯗꯦꯝꯗꯣ ꯌꯥꯝꯃꯟꯕꯒꯤ ꯌꯦꯟꯗꯦꯝꯒꯤ ꯌꯦꯟꯖꯥꯡꯗꯣ ꯌꯦꯟ ꯌꯦꯟ ꯍꯥꯞꯄ‌ ꯃꯥꯟꯈ꯭ꯔꯦ ꯌꯦꯟꯒꯤ ꯍꯦꯟꯖꯥꯡꯗ ꯌꯦꯟꯗꯦꯝ ꯍꯥꯞꯇꯕꯤꯗ ꯌꯦꯟꯗꯦꯝꯒꯤ ꯌꯦꯟꯖꯥꯡꯗ ꯌꯦꯟ ꯍꯥꯞꯄꯗꯨ ꯃꯥꯟꯈ꯭ꯔꯕ ꯑꯗꯨꯒꯤ ꯍꯥꯎꯇ꯭ꯔꯦ
ꯍꯣꯏ ꯌꯥꯝꯅ ꯌꯥꯝꯗꯤ ꯆꯥꯅꯤꯡꯗꯦ ꯍꯣꯏ ꯑꯗꯨꯖꯨ ꯆꯤꯀꯦꯟꯒ ꯍꯥꯞꯔꯗꯤ ꯆꯥ ꯆꯥꯕ ꯌꯥꯏ ꯅꯠꯇ꯭ꯔꯗꯤ ꯆꯥꯅꯤꯡꯗꯦ
ꯑꯣ ꯑꯩꯈꯣꯏ ꯕꯥꯗꯤ ꯌꯦꯟꯗꯦꯝꯗꯣ ꯆꯥꯗꯦꯅꯦ
ꯑꯣ
ꯑꯉꯥꯡ ꯑꯣꯏꯔꯤꯉꯩꯗ ꯃꯉꯣꯟꯗ ꯑꯗꯨꯅ ꯐꯨꯕꯤꯌꯦ ꯍꯥꯏꯌꯦ ꯑꯗꯨꯒꯤ ꯌꯦꯟꯗꯦꯝꯒ ꯑꯃ ꯑꯥ ꯀꯩꯅꯣꯗꯣ ꯑꯥꯎ
ꯀꯩ
ꯂꯐꯣꯏꯒꯤ ꯀꯩꯅꯣꯗꯣ ꯂꯩꯗꯣ
ꯑꯣ
ꯑꯗꯨꯗꯣ ꯃꯥꯗꯤ ꯆꯥꯗꯦ ꯑꯉꯥꯡ ꯑꯣꯏꯔꯤꯀꯥꯟꯗ ꯑꯗꯨꯗꯨꯒ ꯑꯗꯨꯗꯨꯅ ꯐꯨꯕꯤꯌꯦ ꯍꯥꯏ ꯃꯥ ꯈꯨꯕꯨ ꯃꯄꯥꯅ ꯑꯗꯨꯒꯤ ꯆꯥꯅꯤꯡꯗ꯭ꯔꯦ ꯍꯥꯏꯌꯦ
ꯑꯥ ꯍꯧꯖꯤꯛ ꯍꯥꯏꯕ ꯂꯐꯣꯏꯒꯤ ꯂꯩꯗꯣ ꯑꯗꯨꯒꯤ ꯁꯤꯡꯖꯨꯗꯤ ꯑꯗꯨꯝ ꯍꯥꯎꯋꯦ ꯉꯥꯟꯖꯥꯡ ꯊꯣꯡꯉꯔꯗꯤ ꯑꯩꯗꯤ ꯄꯥꯝꯗꯦ ꯆꯥꯔꯔꯣꯏ
ꯑꯣ ꯆꯥꯗꯦ
ꯍꯣꯏ
ꯑꯁ ꯑꯩꯗꯤ ꯑꯗꯨꯗꯣ ꯌꯥꯝ ꯀꯩ ꯍꯥꯏꯁꯦꯔꯥ ꯀꯟꯗꯕꯤꯗ ꯁꯣꯐ ꯑꯣꯏꯔꯗꯤ ꯍꯥꯎꯕꯅꯤ ꯑꯩꯒꯤꯗꯤ ꯑꯗꯨ ꯏꯟꯖꯥꯡ ꯑꯣꯏꯔꯁꯨ
ꯎꯝ
ꯑꯥꯏꯁ ꯑꯗꯣ ꯑꯗꯨꯁꯨ ꯀꯩ ꯍꯥꯏꯁꯤꯔ ꯀꯩꯅꯣ ꯃꯥꯒꯤ ꯀꯩ ꯍꯥꯏꯁꯤꯔꯥ ꯂꯣꯏ ꯆꯞ ꯃꯥꯟꯅꯗꯦꯗꯅ ꯈꯔ ꯍꯥꯎꯕ ꯂꯩ ꯈꯔ
ꯎꯝ ꯎꯝ ꯍꯣꯏ
ꯈꯥꯕꯁꯨ ꯂꯩ ꯑꯕꯣꯛ ꯈꯥꯗꯕꯁꯨ ꯂꯩ ꯑꯗꯨꯃꯥꯏꯅ ꯂꯩꯗꯅ ꯑꯗꯨꯒꯤ
ꯎꯝ ꯎꯝ ꯍꯥꯏꯗꯤ ꯖꯪꯒꯜꯒꯨꯝꯕꯗ ꯁꯨ ꯂꯩꯅ ꯈꯔ ꯑꯁꯥꯡꯕ
ꯑ ꯑꯥ
ꯑꯣ ꯑꯗꯨ ꯑꯗꯨꯅ ꯈꯔ ꯍꯦꯟꯅ ꯐꯥꯎꯕ ꯃꯥꯜꯂꯦ ꯑꯣ
ꯈ‌ꫭꯏꯗꯤ ꯑꯩꯈꯣꯏꯗꯤ ꯖꯪꯒꯜꯗꯩ ꯂꯥꯛꯄꯅꯤꯅꯗꯤ ꯌꯥꯝ ꯈꯪꯉꯦ ꯑꯩꯈꯣꯏ ꯑꯩꯁꯨ
ꯎꯝ ꯈꯪꯉꯝꯅꯤ ꯎꯝ ꯍꯌꯦꯡꯆ꯭ꯔꯥꯁ ꯆꯠꯂꯣ ꯅꯣꯏꯁꯨ
ꯑꯥꯁ ꯉꯃꯔꯣꯏ ꯉꯃꯔꯣꯏ ꯋꯥꯔ‌ꯦꯕ‌ꫭ
ꯕꯤꯁ
ꯆꯠꯇꯤ ꯆꯠꯅꯤꯡꯕꯅ‌ꯦ ꯑꯗ‌ꫭ
ꯑꯦ ꯆꯥꯅꯤꯡꯗꯦ ꯍꯥꯏꯌ‌ꯦ ꯈꯪꯉꯦ ꯄꯥꯛꯆꯔ ꯁꯥꯎꯍꯧꯔꯅꯤꯉ‌ꫭ
ꯑꯁ ꯆꯠꯅꯤꯡꯗꯕ ꯅꯠꯇ‌ꯦꯅ‌ꯦ ꯆꯠꯅꯤꯡꯕꯅꯤꯅ‌ꯦ ꯕꯔꯥꯒꯤ ꯐꯥꯎ ꯂꯩꯇ꯭ꯔ‌ꯦꯅꯦ ꯍꯟꯗꯛꯁꯦ
ꯑꯗꯨ ꯒꯤꯅꯦꯗ
ꯐꯊꯥꯔꯗ ꯀ‌ꫭꯜ ꯑ ꯅꯠꯇꯔꯗꯤ ꯆꯠꯀꯅꯤ
ꯑ ꯑꯗꯨꯒ ꯑꯁ ꯁꯥꯁꯨ ꯁꯥꯃꯜꯂꯤꯅꯦ ꯍꯟꯗꯛꯁꯤꯗꯤ ꯑꯁ ꯃꯨꯟꯒ‌ꯦ ꯇꯧꯌꯤ ꯀꯗꯥꯏꯗꯒꯤ
ꯑꯣ ꯍ‌ꫭ
ꯑꯗꯨꯒ ꯆꯥꯔꯖ ꯃꯇꯝꯁꯨ ꯌꯦꯡꯉꯣꯅꯦ
ꯍꯣꯏ ꯆꯥꯛ ꯎꯝ ꯆꯔꯆ ꯆꯠꯂꯗꯤ ꯆꯥꯛ ꯆꯥꯛ ꯆꯥꯕ ꯆꯥꯛ ꯆꯥꯗꯦꯀꯣ ꯆꯥꯛ ꯆꯥꯕ ꯐꯪꯗꯦꯀꯣ
ꯍꯣꯏ ꯑꯩꯈꯣꯏꯗꯤ ꯆꯥꯗꯦ ꯍꯣꯏ ꯅꯣꯏ ꯅꯣꯏꯁꯨ ꯆꯥꯔꯝꯃꯣꯏꯀꯣ
ꯈꯣꯏꯁꯨ ꯆꯥꯗ‌ꯦ
ꯑ ꯑ ꯑꯩꯈꯣꯏꯁꯨ ꯆꯥꯗꯦ ꯑ ꯀꯩꯅꯣꯗꯤ ꯅꯃꯥꯟꯅꯕꯤ ꯈꯣꯏꯗꯤ ꯑꯗꯨꯝ ꯅꯨꯡꯗꯥꯡꯗ ꯂꯧꯔꯝ ꯂꯧꯔ ꯂꯧꯔꯒ ꯆꯥꯏ ꯍꯥꯏꯗ ꯑꯗꯣ ꯈꯪꯗꯦ
ꯈꯪꯗꯦ ꯑꯩꯒꯤ ꯆꯥ
ꯅꯪ ꯀꯩꯅꯣꯝ ꯏꯁꯄꯣꯔꯠꯁ ꯃꯇꯝꯗ ꯂꯥꯛꯑꯦꯀꯣ ꯂꯥꯛꯑꯦ ꯍꯣꯏ ꯑꯍꯥꯟꯕ ꯊꯦꯡꯅꯕꯗꯣ ꯁ꯭ꯄꯣꯔꯠꯇꯅꯤꯅꯦ
ꯑꯧ ꯍꯣꯏ ꯑꯧ ꯃꯥꯅꯤ ꯈꯪꯉ‌ꯦ ꯈꯪꯉ‌ꯦ
ꯑꯁ ꯁꯤꯈ꯭ꯔꯦꯗ ꯑꯅꯤꯔꯛ ꯑꯍꯨꯝꯔꯛ ꯈꯛꯇ ꯎꯔꯝꯃꯒ ꯆꯠꯈꯤꯕꯗꯨ
ꯏꯁ
ꯑꯩꯗꯤ ꯅꯪꯕꯨ ꯑꯗꯨꯝ ꯅꯤꯡꯁꯤꯡꯉ ꯂꯩꯈ꯭ꯔꯅꯤꯅꯦ ꯑꯩꯏ
ꯅꯩ ꯎꯝ ꯏꯆꯦ ꯅꯪꯒꯤ ꯅꯃꯥꯟꯗꯕ ꯑꯃ ꯈꯔ ꯅꯣꯏꯕꯗꯨ ꯀꯨꯏꯒ ꯄꯨꯟꯕꯗꯨ ꯑꯗꯨꯒ ꯅꯕꯥꯅꯤ ꯐꯝꯕꯗꯣ ꯑꯩ ꯈꯪꯉꯦ ꯑꯩ ꯎ ꯑꯗꯨꯅ ꯐꯥꯔꯁ ꯇꯥꯏꯝꯅꯤꯅ ꯑꯗꯨꯒꯤ ꯍꯣꯏ ꯈꯥꯡꯉꯤ
ꯎ ꯑꯩꯗꯣ ꯑꯗꯨ ꯃꯇꯝꯗꯣ ꯀꯩ ꯍꯥꯏꯁꯦ ꯑꯍꯥꯟꯕ ꯑꯣꯏꯕꯅꯦꯕ ꯑꯩꯩ ꯏꯀꯥꯏꯕ ꯑꯗꯨꯒꯤ
ꯂꯩꯔꯝꯃꯦ
ꯑꯗꯨ ꯑꯩꯗꯤ ꯃꯉꯣꯟꯗꯒꯤ ꯍꯦꯟꯅꯗꯤ ꯀꯩ ꯍꯥꯏꯁꯤꯔꯥ ꯍꯥꯟꯅ ꯆꯪꯉꯛꯑꯒ ꯁꯤꯅꯤꯌꯔ ꯑꯣꯏꯔꯦ ꯑꯗꯨꯕꯨ ꯃꯥꯗꯣ
ꯎꯝ
ꯃꯥꯗꯤ ꯀꯔꯤ ꯍꯥꯏꯁꯤꯔ ꯅꯣꯏ ꯅꯣꯏꯗꯣ ꯃꯤ ꯌꯥꯝꯕꯅꯤꯅ ꯐꯖꯅ ꯄꯨꯟꯕꯅꯤꯅ ꯃꯥꯗꯤ ꯌꯥꯝ ꯆꯠꯄꯗꯣ ꯆꯠ ꯄ ꯈꯣꯠꯄꯈꯣꯏꯗꯣ ꯌꯥꯝ ꯄꯨꯟꯕꯗꯣ ꯍꯩꯔꯝꯕ ꯍꯥꯏꯇꯥꯔꯦ ꯑꯗꯨꯒꯤ ꯑꯩ ꯑꯣꯏꯅꯗꯤ ꯀꯥꯏꯗꯦꯕ
ꯃꯥꯗꯤ ꯀꯩ ꯍꯥꯏꯁꯤꯔꯥ ꯑꯩ ꯑꯗꯨꯃꯥꯏꯅ ꯅꯠꯇꯕꯅꯤꯅ ꯃꯥꯗꯤ ꯀꯩ ꯍꯥꯏꯁꯤꯔ ꯌꯥꯝ
ꯎꯝ ꯎꯝ
ꯏ꯭ꯁꯃꯥꯔꯠ ꯑꯣꯏꯕꯗꯣ ꯑꯗꯨꯒꯤ
ꯍꯣꯏ ꯍꯣꯏ
ꯎꯝ ꯑꯁ ꯑꯩꯈꯣꯏꯗꯤ ꯑꯁ ꯈꯔ ꯏꯀꯥꯏꯂꯝꯂꯦꯅꯦ
ꯑꯩꯅ ꯁꯤꯗ ꯈꯔ ꯏꯀꯥꯏꯗꯕ ꯁꯥꯔ ꯋꯥꯔꯤ ꯁꯥꯕꯤꯔꯒ ꯑꯩꯒꯤ ꯀꯩꯅꯣꯁꯦ ꯅꯪ ꯂꯣꯏ ꯑꯩꯒꯤ ꯍꯥꯟꯅꯒꯤ ꯀꯩꯅꯣꯗꯣ ꯅꯪ ꯂꯣꯏ ꯀꯥꯎꯊꯣꯛꯀꯤꯗꯣꯔꯦꯗꯣ
ꯏꯁ
ꯑꯣ ꯋꯥꯎ ꯍꯣꯏ ꯑꯁꯤꯗꯤ ꯐꯖꯅ ꯉꯥꯡꯉꯦꯕ ꯑꯗꯨꯕꯨ ꯎꯔꯀꯥꯟꯗꯗꯤ ꯋꯥ ꯉꯥꯡꯉꯔꯣꯏ ꯑꯗꯨꯗꯤ
ꯑꯥ ꯑꯥ ꯍꯣꯏ ꯑꯗꯨ ꯑꯗꯨꯒꯤ ꯅꯪꯁꯦ ꯑꯩꯒꯤ ꯅꯠꯇꯦ ꯑꯩꯅ ꯍꯥꯏꯕꯗꯤ ꯑꯗꯨꯃꯥꯏꯅ ꯇꯧꯕꯗꯣ
ꯑꯥ
ꯅꯪ ꯑꯩ ꯍꯧꯖꯤꯛ ꯋꯥ ꯐꯖꯅ ꯉꯥꯡꯕꯒꯤ ꯑꯗꯨꯒꯤ ꯑꯩꯒꯤ ꯑꯩꯒꯤ ꯏꯀꯥꯏꯕꯗꯣ ꯂꯣꯏ ꯀꯥꯎꯈ꯭ꯔꯦꯕ ꯅꯪꯁꯦ
ꯑꯣ ꯑꯣ
ꯌꯥꯝ ꯏꯀꯥꯏ ꯌꯥꯝ ꯏꯀꯥꯏꯕ ꯍꯩꯇꯕ ꯃꯤ ꯃꯥꯟꯈ꯭ꯔꯦꯕ ꯍꯧꯖꯤꯛꯇꯤ ꯅꯠꯇ꯭ꯔꯥ ꯅꯪꯉꯣꯟꯗ ꯑꯩ ꯁꯨꯃꯥꯏꯅ ꯇꯧꯈꯔ꯭ꯦꯕ ꯍꯧꯖꯤꯛꯇꯤ
ꯃꯤ ꯋꯥꯡ ꯍꯥꯏꯗꯤ ꯐ꯭ꯔꯤ ꯑꯣꯏꯔꯒ ꯋꯥꯉꯥꯡꯗꯗꯤ ꯀꯔꯤꯅꯣ ꯃꯤ ꯗꯨꯝ ꯋꯥ ꯉꯥꯡꯗꯕꯁꯨ ꯑꯗꯨꯝ ꯂꯩꯌꯦꯅ ꯃꯤ ꯈꯔ
ꯃꯤ ꯅꯣꯏ ꯁꯛꯇꯨ ꯀꯤꯕꯒꯤꯒꯣ ꯋꯥꯉꯥꯡꯒꯤ ꯐꯥꯒꯤ ꯇꯧꯕ ꯐꯒꯤꯅꯦ ꯐꯒꯤꯅꯦ ꯑꯁ ꯑꯗꯨꯃꯥꯏ ꯀꯤꯗꯣꯏꯅꯣꯍꯦ
ꯅꯣꯏꯗꯣ ꯉꯧꯔꯣꯛ ꯉꯧꯔꯒ
ꯑꯦꯟꯖꯜ ꯃꯥꯟꯗ ꯁꯛꯈꯣꯏꯗꯣ ꯀꯃꯥꯏꯅ ꯀꯤꯗꯣꯏꯅꯣ
ꯏꯁ ꯌꯥꯔꯦ ꯇꯥꯅꯤꯡꯗꯦ
ꯑꯥ ꯁꯦꯡꯕꯅꯤꯉꯦ ꯇꯥꯕꯤꯌꯨ ꯏꯕꯨꯡ ꯑꯥ ꯑꯗꯨ ꯀꯩꯅꯣ ꯅꯪꯁꯨ ꯀꯩꯅꯣ ꯑꯃ ꯍꯥꯟꯅ ꯍꯟꯗꯛꯀꯤꯗꯤ ꯅꯠꯇ꯭ꯔꯦ ꯍꯥꯟꯅ ꯑꯃ ꯑꯁ ꯃꯃꯥꯡꯒꯤ ꯀꯩꯅꯣꯗꯣ ꯏꯁꯄꯣꯔꯠꯁ ꯑꯃ ꯁꯤꯟꯒꯤꯕꯗꯣ ꯑꯥ ꯑꯗꯨ ꯅꯪꯖꯨ ꯕꯣꯏ ꯕꯣꯟ ꯁꯥꯟꯅꯕ꯭ꯔꯣ ꯅꯪꯁꯨ
ꯑꯝ ꯍꯣꯏ
ꯁꯥꯅꯩꯑꯦ
ꯑꯝ ꯅꯪ ꯐꯔ ꯂꯥꯛꯄ ꯅꯨꯃꯤꯠꯇꯨꯔꯣ ꯅꯪꯍꯥꯡꯉꯤꯗꯣ
ꯑꯗꯨ ꯑꯗꯨ ꯑꯗꯨ ꯏꯁꯄꯣꯔꯠꯁ ꯅꯠꯇꯕ ꯑꯆꯧꯕ ꯏꯁꯄꯣꯔꯠꯁ ꯑꯃ ꯃꯣꯏꯅ ꯁꯤꯟꯕꯗꯣ
ꯑꯣ ꯃꯅꯤꯄꯨꯔꯒꯤꯗꯨꯔꯣ
ꯑꯥ ꯑꯥ ꯑꯥ
ꯑꯥ ꯑꯗꯨꯗꯤꯑꯩ ꯊꯛꯑꯣ ꯎꯝ ꯎꯝ ꯑꯧ ꯇꯥꯎꯗꯦ ꯗꯧ ꯌꯥꯎꯗꯦ
ꯀꯩꯒꯤꯅꯣ ꯌꯥꯎ ꯌꯥꯗ꯭ꯔꯣ ꯂꯥꯛꯇꯤ ꯂꯥꯛꯄ ꯕꯣꯜ ꯌꯦꯡꯕ
ꯍꯣꯏ ꯂꯥꯛꯕꯨꯗꯤ ꯂꯥꯛꯑꯦ ꯑꯗꯨ ꯑꯩ ꯌꯥꯎꯗꯦ ꯇꯜꯂꯦꯕ
ꯐꯥꯢ ꯐꯥꯏꯅꯦꯜ ꯅꯨꯃꯤꯠꯁꯇ ꯂꯥꯛꯈꯤꯕ꯭ꯔꯥ
ꯍꯣꯏ ꯂꯥꯛꯑꯦ ꯅꯣꯏ ꯁꯔꯖꯋꯇꯤꯒ
ꯑ ꯑ ꯑ ꯑꯥ ꯑꯥ ꯑꯥ ꯑꯩꯁꯨ ꯑꯗꯨ ꯃꯇꯝꯗ ꯂꯥꯛꯄꯅꯦ ꯑꯩꯅ ꯑꯗꯨ ꯃꯇꯝꯗꯣ ꯑꯩꯈꯣꯏ ꯑꯩꯈꯣꯏꯒꯤ ꯀꯩꯅꯣꯗꯣ ꯂꯣꯟꯗꯣ ꯇꯥꯔꯦꯕ ꯑꯩꯗꯤ ꯃꯌꯥꯝ ꯇꯥꯔꯦꯕ ꯑꯗꯨ ꯅꯪꯒꯤ ꯅꯃꯥꯟꯅꯕꯤꯁꯤꯗ ꯂꯩꯕ ꯑꯗ‌ꯣ
ꯎꯝ ꯎꯝ
ꯑꯗꯨꯁꯨ ꯑꯩ ꯈꯪꯅꯗ꯭ꯔꯤꯕꯕꯨ ꯃꯇꯝꯗꯣ
ꯑꯣ
ꯑꯗꯨ ꯑꯗꯨꯝ ꯆꯠꯂꯒ ꯑꯁ ꯃꯤꯁꯤꯡꯁꯦ ꯑꯩꯈꯣꯏ ꯂꯣꯟ ꯇꯥꯕꯒꯨꯝ ꯇꯧꯔꯒ ꯑꯗꯨꯝ ꯇꯥ ꯇꯥꯔ ꯂꯩꯕꯅꯦ ꯑꯗꯨ ꯑꯩꯗꯣ ꯉꯥꯡ ꯈꯦꯔꯥ ꯇꯧꯔꯒ ꯑꯁ ꯏꯀꯥꯏꯈ꯭ꯔꯕꯗꯨꯒꯤ
ꯑꯦꯁ ꯉꯥꯡꯒꯗꯕꯅꯦ ꯀꯔꯤꯅꯣ ꯉꯥꯡꯉꯗꯤ ꯑꯗꯨꯝ ꯈꯪꯗꯅꯤꯅ ꯅꯪꯅ ꯊꯦꯡꯕ ꯈꯪ ꯈꯪꯉꯦꯕ ꯑꯩꯈꯣꯏ ꯏꯃꯥꯟꯅꯕꯤ ꯑꯃꯁꯨ ꯅꯪꯕꯨ ꯍꯥꯟꯅ ꯂꯥꯛꯄ ꯀꯥꯟꯗꯗꯤ ꯈꯪꯗꯦ ꯍꯥꯏꯌꯦ ꯃꯥꯅ ꯀꯣꯟꯅ ꯊꯦ ꯊꯦꯡꯅ ꯈꯪꯉꯦ ꯍꯥꯏꯌꯦ
ꯑꯗꯨꯃꯥꯏ ꯇꯧ ꯑꯗꫭ ꯑꯩꯗꯤ ꯉꯥꯡꯁꯤꯔꯥ ꯇꯧꯔꯒ ꯁ ꯏꯀꯥꯏꯈ꯭ꯔꯦꯗ ꯇꯟꯈ꯭ꯔꯦꯗ ꯑꯩꯁꯨ
ꯑꯗꯨ ꯃꯇꯝꯗ ꯑꯗꯨ ꯃꯇꯝꯗ ꯅꯪ ꯉꯥꯡꯔꯗꯤꯀꯣ